ꯑꯥ
ꯑꯣ ꯑꯗꯨꯅꯦ ꯑꯩꯗꯣ ꯑꯩꯅ ꯈꯪꯅꯤꯡꯕ ꯑꯃ ꯂꯩꯌꯦꯕ ꯅꯪꯒꯤ ꯍꯧꯖꯤꯛꯀꯤ ꯑ ꯑ ꯍꯧꯖꯤꯛ ꯍꯥꯏ ꯁꯝꯅ ꯍꯥꯏꯔꯒ ꯃꯤꯁꯦ ꯑꯦꯝ ꯑꯦꯗꯤ ꯂꯣꯏꯔꯕꯀꯣ ꯑꯦꯝ ꯑꯦꯗꯤ ꯂꯣꯏꯔꯦ ꯃꯥꯏ ꯁꯕꯖꯦꯛ ꯑꯃ ꯗ ꯑꯥꯔꯠꯁ ꯑꯣꯏꯒꯦꯔꯥ ꯁꯥꯏꯟꯁ ꯑꯣꯏꯒꯦꯔꯥ ꯀꯣ ꯂꯣꯏꯔꯦ ꯑꯗꯨꯇꯥꯒꯗꯤ ꯀꯔꯤꯝꯇ ꯕꯦꯠ ꯅꯨꯡ ꯀꯔꯤꯝ ꯌꯥꯎꯗꯕꯤꯗ ꯀꯣꯂꯦꯖꯀꯤ ꯑꯣꯖꯥꯁꯦ ꯅꯪꯅ ꯍꯥꯏꯁꯦ ꯆꯪꯕ ꯌꯥꯏ ꯍꯥꯏꯔ ꯀꯩ ꯍꯥꯏꯅꯣꯕ
ꯀꯣꯂꯦꯖ ꯑꯣꯖꯥ ꯆꯪꯕ ꯌꯥꯏꯌꯦ ꯃꯁꯇꯔ ꯂꯣꯏꯔꯕꯅꯤꯅ ꯑꯅ ꯆꯪꯕ ꯌꯥꯕ ꯑꯩꯅ ꯍꯥꯏꯁꯦ ꯑꯦ ꯀꯩꯅꯣꯅꯦꯕ ꯉꯟꯅ ꯆꯪꯕ ꯍꯥꯏꯁꯦ ꯌꯥꯝ ꯈꯪꯅ ꯆꯥꯟꯅꯕꯒꯤ ꯃꯈꯥ ꯄꯣꯜꯂꯦꯕ ꯀꯣꯂꯦꯖ ꯑꯣꯖꯥ ꯍꯥꯏꯔꯦ ꯀꯩꯅꯣꯗꯤ ꯌꯥꯗꯦꯀꯣ ꯑꯦꯝ ꯄꯤ ꯑꯦꯁ ꯁꯤꯅꯒ ꯂꯧꯕ ꯑꯗꯨ ꯑꯗꯨ ꯃꯌꯥꯝꯁꯤꯗꯤ ꯊꯥꯕ ꯑꯝꯇ ꯌꯥꯗ꯭ꯔꯦꯀꯣ ꯑꯦꯄ꯭ꯂꯥꯏ ꯇꯧꯕ
ꯀꯔꯝꯕ ꯀꯣꯂꯦꯁ ꯀꯣꯂꯦꯁ ꯑꯣꯖꯥ ꯗꯤꯕ
ꯀꯣꯂꯦꯖꯀꯨꯝꯕ
ꯑꯥ
ꯁꯨꯝꯕꯗꯤ ꯆꯪꯍꯧꯕ ꯌꯥꯏꯑꯕ ꯄ꯭ꯔꯥꯏꯚꯦꯠ ꯀꯂꯦꯖ ꯑꯦꯗꯦꯠ ꯀꯂꯦꯖ ꯀꯨꯝꯕꯁꯦ ꯆꯪꯍꯧꯕ ꯌꯥꯏꯑꯕ ꯑꯦꯝ ꯕꯤ ꯑꯦꯁ ꯁꯤꯅ ꯂꯧꯕ ꯄꯣꯁ ꯃꯌꯥꯝꯁꯤꯗꯗꯤ ꯅꯦꯠꯀꯤ ꯀ꯭ꯔꯥꯏꯇꯦꯔꯤꯌꯥꯁꯦ ꯍꯥꯄꯛꯑꯅꯤ ꯍꯥꯄꯛꯑꯦꯕ ꯂꯣꯏꯅ ꯑꯝꯇ ꯌꯥꯔꯣꯏꯕꯗꯨꯗꯗꯤ ꯑꯗꯣ ꯑꯦꯝ ꯑꯦ ꯂꯣꯏꯔꯒ ꯅꯣꯏꯅ ꯆꯪꯒꯦ ꯍꯥꯏꯕ ꯇꯥꯔꯗꯤ ꯄ꯭ꯔꯥꯏꯚꯦꯠ ꯀꯣꯂꯦꯖ ꯑꯦꯗꯦꯠ ꯀꯣꯂꯦꯖꯇ ꯆꯪꯍꯧꯗꯣꯏꯅꯦꯕ
ꯑꯗꯨꯈꯠꯅꯦ ꯑꯗꯨꯒ ꯑꯗꯨꯒ ꯃꯔꯛꯇ ꯑꯃꯗ ꯍꯟꯀꯦ ꯑꯦꯗꯤꯠ ꯀꯣꯂꯦꯁꯦ ꯁꯉꯒ ꯌꯦꯉꯣ ꯃꯦꯟꯅ ꯂꯧ ꯂꯧꯈꯠꯈ꯭ꯔꯕ ꯃꯇꯨꯡꯗ ꯃꯥꯗꯤ ꯀꯔꯤꯝꯁꯨ ꯑꯣꯏꯗꯅ ꯀꯔꯤꯝꯁꯨ ꯃꯤꯅꯦꯠ ꯇꯧꯗꯅ ꯀꯩꯝ ꯀꯩꯅꯣ ꯌꯥꯎꯗꯅ
ꯍꯣ ꯑꯗꯨꯗꯅꯦꯕ ꯆꯍꯤ ꯃꯉꯥ ꯍꯥꯏꯁꯦ ꯆꯍꯤ ꯃꯉꯥ ꯄꯤꯗꯣꯏꯅꯦ ꯍꯥꯏꯁꯦ ꯁꯤ ꯃꯅꯨꯡꯗꯅ ꯅꯪ ꯅꯦꯠ ꯐꯥꯎꯔꯛꯑꯣ ꯅꯦꯔꯐꯥꯎꯗ꯭ꯔꯒꯗꯤ ꯂꯦꯛꯆꯔ ꯄꯣꯔꯁꯇ ꯂꯩꯕ ꯅꯠꯇ꯭ꯔꯒ ꯂꯧꯊꯣꯛꯄ ꯑꯗꯨꯒ ꯑꯃꯨꯛ ꯃꯣꯏꯅ ꯃꯇꯝ ꯄꯤꯔꯤꯕ ꯀꯂꯦꯖꯦ ꯑꯦꯗꯦꯠ ꯑꯣꯏꯔꯒꯁꯨ ꯃꯥꯅ ꯆꯪꯉꯤꯏꯕ ꯌꯔꯁꯁꯦ ꯀꯔꯝ ꯀꯥꯟꯗ ꯆꯪꯉꯛꯄꯅꯣ ꯌꯨ ꯖꯤ ꯁꯤꯒꯤ ꯀꯔꯤ ꯀꯔꯤ ꯔꯨꯜꯁ ꯑꯦꯟ ꯔꯤꯒꯨꯂꯦꯁꯟ ꯄꯥꯁ ꯇꯧꯔ ꯃꯇꯨꯡ ꯃꯇꯨꯡꯗ ꯃꯥ ꯑꯣꯖꯥ ꯑꯣꯏꯕ ꯆꯪꯉꯛꯄ ꯊꯣꯛꯄꯅꯣ ꯍꯥꯏꯕꯁꯦ ꯃꯣꯏ ꯊꯤꯒꯠꯂꯛꯀꯅꯦꯕ ꯍꯥꯏꯕꯗꯤ ꯌꯨ ꯖꯤ ꯁꯤꯅ ꯃꯃꯥꯡ ꯉꯜꯂꯤꯉꯩ ꯃꯇꯝꯗꯗꯤ ꯅꯦꯠ ꯌꯥꯎꯔꯁꯨ ꯁꯨ ꯌꯥꯏ ꯍꯥꯏꯗꯅ ꯑꯃ ꯆꯠꯅꯔꯝꯃꯦꯕ ꯑꯗꯨ ꯆꯠꯅꯕ ꯃꯇꯝꯗꯨꯗ ꯃꯤꯁꯦ ꯆꯪꯈꯤꯕ ꯅꯦꯠ ꯌꯥꯎꯗꯕ ꯀꯥꯡꯕꯨꯗꯨ ꯗꯤ ꯔꯤꯒꯨꯂꯔ ꯑꯣꯏꯔꯀꯥꯟꯗ ꯑꯩꯈꯣꯏꯅ ꯂꯧꯊꯣꯛꯄ ꯌꯥꯔꯔꯣꯏꯕ ꯑꯗꯨꯒ ꯑꯃꯨꯛ ꯑꯅꯧ ꯑꯅꯧꯕ ꯏꯨ ꯌꯨ ꯁꯤꯒꯤ ꯅꯤꯌꯣꯝ ꯃꯌꯥꯝ ꯊꯣꯛꯂꯛꯄ ꯃꯇꯝꯗ ꯅꯦꯠꯁꯦ ꯀꯝꯄꯜꯁꯔꯤ ꯑꯣꯏꯒꯗꯕꯅꯤ ꯍꯥꯏꯕ ꯅꯤꯌꯣꯝ ꯊꯣꯛꯈ꯭ꯔꯦ ꯈꯜꯂꯁꯦꯕ ꯊꯣꯛꯂꯛ ꯇꯥꯔꯒꯗꯤ ꯅꯪꯅ ꯆꯪꯉꯨꯔꯀꯥꯟꯗ ꯑꯦ ꯃꯥ ꯆꯪꯉꯛꯏꯁꯦ ꯀꯔꯝꯕ ꯆꯍꯤꯗꯒꯤꯅꯣ ꯌꯦꯡꯉꯛꯑꯅꯦꯕ ꯏ ꯁꯤꯒꯤ ꯀꯩ ꯀꯩ ꯀꯩ ꯆꯦ ꯔꯤꯌꯥ ꯊꯣꯛꯈ꯭ꯔ ꯃꯇꯨꯡꯗ ꯆꯪꯉꯛꯄꯅꯣ ꯍꯥꯏꯗꯤ ꯑꯦ ꯅꯦꯠ ꯌꯥꯎꯗ꯭ꯔꯗꯤ ꯆꯪꯕ ꯌꯥꯔꯣꯏ ꯍꯥꯏꯕ ꯃꯇꯝꯗ ꯆꯪꯉꯛꯄꯅꯤ ꯍꯥꯏꯅ ꯈꯜꯂꯁꯦꯕ ꯑꯗꯨ ꯑꯣꯏ ꯇꯥꯔꯗꯤ ꯃꯥꯁꯦ ꯂꯧꯊꯣꯛꯈ꯭ꯔꯅꯦꯕ ꯑꯗꯨꯃꯥꯏꯅ
ꯑꯣ
ꯑꯗꯨꯅ ꯌꯥꯝ ꯉꯟꯅ ꯆꯪꯉꯧꯕ ꯃꯤꯒꯤꯗꯤ ꯑꯃꯨꯛ ꯀꯥꯟꯅꯩꯌꯦꯕ ꯊꯣꯛꯄ ꯌꯥꯝ ꯋꯥꯏ
ꯌꯦꯕ ꯀꯩꯝ ꯌꯥꯎꯗ꯭ꯔꯒꯁꯨ ꯅꯠꯇ꯭ꯔꯥ ꯑꯗꯣ ꯍꯧꯖꯤꯛꯀꯤ ꯅꯧꯅ ꯇꯧꯕꯗꯤ ꯑꯝꯇ ꯌꯥꯔꯔꯣꯏ ꯑꯗꯨꯗꯤ
ꯍꯧꯖꯤꯛꯀꯤꯗꯤ ꯌꯥꯝꯅ ꯑꯩꯅ ꯍꯥꯏꯁꯤꯅꯦ ꯑꯅ ꯃꯦꯊꫭꯗ ꯑꯅꯧ ꯑꯅꯧꯕ ꯔꯨꯜꯁ ꯑꯥꯔ ꯑꯥꯔ ꯃꯌꯥꯝ ꯑꯃ ꯍꯥꯞꯆꯤꯜꯂꯛꯄꯅꯤꯅ ꯑꯥꯔ ꯑꯥꯔ ꯁꯨꯏꯒ ꯁꯨꯗꯦꯒ ꯉꯥꯡꯅꯔꯛꯑꯦ ꯃꯌꯥꯝ ꯑꯃ ꯑꯗꯨ ꯉꯥꯡꯅꯔꯛꯄꯅꯤꯅ ꯇꯧꯕ ꯌꯥꯗꯕ
ꯑꯣ ꯑꯗꯨꯗꯤ ꯑꯥ ꯑꯥ ꯑꯗꯨꯗꯤ ꯂꯩꯔꯕꯤ ꯅꯣꯏꯅ ꯑꯝ ꯎꯝ ꯅꯣꯏꯅ ꯁꯨꯝ ꯀꯩꯅꯣ ꯇꯧꯔꯒ ꯕꯦꯠ ꯇꯧꯗꯕꯤꯗ ꯑꯔꯞ ꯑꯔ ꯂꯥꯏꯟꯁꯤꯖꯤ ꯄꯦ ꯇꯧꯗꯕꯤꯗ ꯗꯥꯏꯔꯦꯛ ꯅꯦꯠ ꯐꯥꯎꯔꯒ
ꯎꯝ
ꯅꯦꯠ ꯐꯥꯎꯔꯒ ꯀꯣꯂꯦꯖ ꯑꯣꯖꯥ ꯑꯣꯏꯔꯤꯅꯦꯕ
ꯎꯝ ꯎꯝ ꯎꯝ ꯅꯦꯠ ꯌꯥꯎꯗ꯭ꯔꯗꯤ ꯑꯣꯏꯕ ꯌꯥꯗꯕꯅꯤꯅ
ꯐꯥꯎꯔꯒ ꯃꯇꯨꯡꯗ ꯄꯤ ꯍꯩꯁ ꯗꯤ ꯇꯧꯕꯅꯦꯕ
ꯎꯝ
ꯅꯦꯠꯁꯦ ꯐꯥꯎꯗ꯭ꯔꯒꯗꯤ ꯑꯃꯨꯛ ꯌꯥꯗꯦꯕ
ꯎꯝ ꯄꯤ ꯑꯩꯆ ꯗꯤ ꯇꯧꯔꯤꯁꯤꯅ ꯍꯌꯦꯡ ꯄ꯭ꯔꯃꯣꯁꯟ ꯀꯩꯀꯥ ꯂꯥꯛꯅꯕꯒꯤꯅꯦꯕ ꯋꯥ
ꯑ ꯅꯦꯠ ꯅꯦꯠꯁꯦ ꯐꯥꯎꯔꯒ ꯄꯦ ꯍꯩꯁ ꯗꯤ ꯇꯧꯗꯕꯁꯨ ꯌꯥꯕ꯭ꯔꯣ
ꯅꯦꯠꯁꯦ ꯐꯥꯎꯔꯒ ꯄꯤ ꯑꯩꯆ ꯗꯤ ꯇꯧꯗ꯭ꯔꯁꯨ ꯌꯥꯏ ꯌꯥꯔꯒꯁꯨ ꯍꯌꯦꯡꯋꯥꯣꯏ ꯃꯥꯗꯣ ꯄ꯭ꯔꯣꯐꯦꯁꯔ ꯑꯦꯁꯤꯁꯇꯦꯟ ꯄ꯭ꯔꯣꯐꯦꯁꯔꯒꯤ ꯔꯦꯡꯇꯒꯤ ꯀꯥꯈꯠꯂꯛꯄ ꯉꯝꯃꯣꯏꯗꯕ ꯄꯤ ꯑꯩꯆ ꯗꯤ ꯇꯧꯗ꯭ꯔꯒꯗꯤ ꯃꯥꯒꯤ ꯁ꯭ꯇꯦꯞ ꯁ꯭ꯇꯦꯞ ꯃꯌꯥꯝ ꯀꯥ ꯈꯠꯅꯕ ꯍꯣꯠꯅꯔꯛꯄꯗꯣ ꯑꯗꯨꯒ ꯑꯥ ꯀꯩ ꯄꯤ ꯑꯩꯆ ꯗꯤ ꯇꯧꯕꯒꯤꯗꯤ ꯅꯦꯠ ꯐꯥꯎꯗ꯭ꯔꯁꯨ ꯑꯗꯨꯝ ꯃꯥꯒꯤ ꯑꯗꯣ ꯍꯧꯖꯤꯛꯀꯥꯟꯁꯤꯗꯤ ꯑꫭ ꯄꯤ ꯑꯩꯆ ꯗꯤ ꯑꯣꯟꯂꯤ ꯍꯥꯏꯗꯅ ꯑꯃ ꯊꯣꯛꯑꯦꯕ ꯁꯤ ꯄꯥꯁ ꯇꯧꯗ꯭ꯔꯗꯤ ꯑꯃꯨꯛ ꯄꯤ ꯑꯩꯆ ꯗꯤ ꯅꯠꯇꯦ ꯅꯦ ꯄꯤ ꯑꯩꯆ ꯗꯤ ꯇꯧꯕꯁꯦ ꯍꯥꯟꯅꯗꯤ ꯅꯦꯠ ꯐꯥꯎꯗ꯭ꯔꯁꯨ ꯁꯨ ꯇꯧꯕ ꯌꯥꯔꯝꯃꯦꯕ ꯑ ꯑ ꯑꯦꯝ ꯁꯤꯒꯤ ꯍꯥꯏꯗꯤ ꯀꯩꯅꯣ ꯇꯧꯔꯒ ꯀ꯭ꯋꯦꯠ ꯑꯅ ꯑꯦꯛꯖꯥꯝ ꯑꯃ ꯇꯧꯔꯒ ꯑꯗꯨꯅ ꯍꯧꯖꯤꯛꯁꯤꯅ ꯄꯤ ꯑꯩꯆ ꯗꯤ ꯇꯧꯕꯁꯦ ꯅꯦꯠ ꯊꯥꯕ ꯃꯇꯝꯗ ꯄꯤ ꯑꯩꯆ ꯗꯤ ꯑꯣꯟꯂꯤ ꯍꯥꯏꯕꯒꯤ ꯔꯦꯡ ꯃꯥꯛꯃ ꯊꯣꯛꯑꯦꯕ ꯅꯦꯠ ꯅꯠꯇ꯭ꯔꯒꯁꯨ ꯄꯦꯁꯗꯤ ꯑꯣꯡꯂꯤ ꯍꯥꯏꯕ ꯄꯥꯁ ꯇꯧꯕ ꯉꯝꯗꯕ ꯃꯤꯗꯤ ꯄꯦꯁꯤ ꯇꯧꯕ ꯌꯥꯗ꯭ꯔꯦꯕ ꯑꯃꯨꯛ
ꯅꯧꯃꯨꯛ ꯑꯟ ꯑꯅꯧ ꯑꯅꯧꯕ ꯍꯞꯆꯜꯂꯛꯄꯩ ꯋꯥꯔꯤꯅꯤ
ꯀꯤ ꯃꯈꯥ ꯅꯦꯠꯀꯤ ꯃꯥꯔꯛꯁꯤꯗꯒꯤ ꯈꯤꯇꯪ ꯃꯈꯥ ꯀꯣꯝꯊꯔꯒ ꯄꯤ ꯑꯩꯆ ꯗ ꯑꯣꯅꯤ ꯍꯥꯏꯕ ꯃꯥꯔꯛ ꯑꯃ ꯄꯤꯔꯤꯕ ꯑꯗꯨ ꯌꯧꯒꯗꯕ ꯑꯗꯨ ꯌꯧ ꯗꯕ ꯃꯤꯅ ꯄꯤ ꯑꯩꯩꯆ ꯗꯤ ꯇꯧꯕ ꯁꯨꯡꯌꯥ ꯌꯥꯗ꯭ꯔꯦ
ꯑꯣ ꯑꯗꯨꯗꯤ
ꯃꯈꯟ ꯃꯈꯜ ꯃꯈꯜ ꯃꯈꯜ ꯃꯈꯜ ꯃꯌꯥꯝ ꯍꯞ ꯀꯨꯞꯆꯜꯂꯛꯑꯦ ꯍꯥꯏꯇꯥꯔꯦꯅꯦ ꯑꯩꯈꯣꯏꯒꯤ ꯏꯖꯨꯀꯦꯁꯟꯒꯤ ꯀꯩꯅꯣ ꯑ ꯅꯤꯌꯣꯝ ꯃꯌꯥꯝꯁꯦ ꯑꯩꯈꯣꯏꯗ ꯁꯤ ꯑꯃ ꯑꯃ ꯂꯣꯏꯔꯒ ꯑꯃ ꯑꯃ ꯂꯣꯏꯔꯒ ꯑꯃ ꯃꯈꯟ ꯃꯈꯟ ꯃꯌꯥꯝꯖꯦ ꯆꯂꯣ
ꯍꯥꯏꯌꯥꯔ ꯏꯁꯇꯗꯤ ꯇꯧꯕ ꯃꯤꯅꯒꯤꯗꯤ ꯑꯗꯨꯝꯕ ꯃꯌꯥꯝ ꯑꯝꯗꯣ ꯑꯥ ꯇꯧꯕꯩꯗꯤ ꯗꯔꯀꯥꯔ ꯑꯣꯏꯌꯦꯕ ꯑꯗꯣ ꯑꯩꯈꯣꯏꯅ ꯂꯋꯔ ꯀ꯭ꯂꯥꯁ ꯃꯆꯥ ꯃꯆꯥ ꯇꯥꯛꯄꯩꯗꯤ ꯌꯥꯝ ꯀꯟꯅ ꯑꯗꯨꯝꯕꯗ ꯐꯣꯀꯁ ꯄꯤꯗ꯭ꯔꯁꯨ ꯑꯦ ꯑꯩꯩꯅ ꯇꯝꯃꯤꯕ ꯈꯔꯁꯦ ꯑꯗꯨꯝ ꯃꯆꯥ ꯃꯁꯨ ꯇꯥꯛꯄꯩꯗꯤ ꯑꯗꯨꯝ ꯌꯥꯕ ꯅꯠꯇ꯭ꯔꯥ ꯑꯩꯅꯁꯤꯗ ꯇꯧꯔꯒ ꯃꯊꯛꯇ ꯀꯥꯈꯠꯀꯦ ꯍꯥꯏꯗꯤ ꯑꯣꯖꯥ ꯑꯃꯅ ꯍꯥꯏꯔꯛꯑꯦꯕ ꯅꯪꯅ ꯃꯊꯛꯇ ꯅꯪꯅ ꯃꯈꯥꯗ ꯑꯗꯨꯝ ꯀꯨꯝꯊꯔꯒ ꯃꯈꯥꯗꯒꯤ ꯀꯥꯈꯠꯂꯔꯣꯏꯒꯦ ꯍꯥꯏꯇꯥꯔꯒꯗꯤ
ꯍꯝ
ꯑ ꯗꯥꯏꯑꯦꯠ ꯇꯧꯕꯅ ꯐꯩ ꯁꯤꯅꯦꯕ ꯑꯗꯨꯒ ꯃꯊꯛꯇꯈꯛꯀꯦ ꯍꯥꯏꯔꯒꯗꯤ ꯅꯪ ꯍꯧꯖꯤꯛ ꯀꯦ ꯍꯥꯏꯕ ꯄꯣꯠꯁꯦ ꯌꯥꯝꯅ ꯕꯦꯔꯥ ꯂꯥꯛꯀꯅꯤ ꯁꯤꯅꯦꯕ ꯍꯌꯦꯡ ꯊꯕꯛ ꯇꯧꯕ ꯃꯇꯝꯗ
ꯎꯝ ꯎꯝ ꯎꯝ
ꯑꯗꯨꯗꯨꯅ ꯃꯣꯏꯅ ꯑꯩꯉꯣꯟꯗ ꯀꯟꯅ ꯁꯖꯦꯁꯟ ꯄꯤꯔꯤꯖꯦ ꯑꯗꯣ ꯃꯣꯏꯅ ꯀꯥꯏꯇꯔꯤꯌꯥ ꯍꯥꯏ ꯄꯣꯠꯇꯣ ꯅꯪ ꯂꯧꯊꯣꯛꯀꯦ ꯍꯥꯏꯔꯒꯗꯤ ꯃꯣꯏ ꯁꯨꯃꯥꯏ ꯁꯨꯃꯥꯏ ꯇꯧ ꯁꯜꯂꯑꯒꯗꯤ ꯒꯣꯕꯔꯃꯦꯟꯅ ꯊꯣꯛꯏꯕ ꯔꯨꯜꯂ ꯕꯦꯠ ꯇꯧꯕ ꯃꯇꯝꯗ ꯐꯤꯞꯇꯤ ꯐꯥꯏꯚ ꯄꯥꯔꯁꯦꯟ ꯌꯧꯗꯕ ꯏꯁꯇꯨꯗꯦꯟ ꯑꯝꯇ ꯕꯦꯠ ꯇꯧꯕ ꯌꯥꯍꯟ ꯌꯥꯕ ꯌꯥꯔꯣꯏ ꯍꯥꯏꯅ ꯑꯣꯔꯗꯔ ꯊꯣꯛꯇꯣꯛꯑꯒ ꯂꯩꯔꯤꯕ ꯄꯣꯠꯂꯥ ꯕꯦꯠ ꯍꯥꯏꯕꯁꯤꯗꯤꯕꫭ ꯒꯣꯔꯃꯦꯟꯒꯤꯁꯨ ꯂꯩꯔꯤꯗꯅ ꯒꯣꯔꯃꯦꯟꯒꯤꯗꯁꯨ ꯂꯩꯕꯅ ꯆꯞ ꯃꯥꯟꯅꯕ ꯀ꯭ꯔꯥꯏꯇꯦꯔꯤꯌꯥ ꯑꯃ ꯒꫭꯃꯦꯟ ꯑ ꯀꯩꯅꯣꯅ ꯁꯦꯝꯃ ꯊꯝꯃꯤꯔꯥ ꯃꯣꯏ ꯀꯣꯂꯦꯖ ꯀꯣꯂꯦꯖꯇꯨꯅꯒ ꯇꯧꯔꯤꯕ꯭ꯔꯥ ꯍꯥꯏꯗꯣ ꯀꯣꯂꯦꯖ ꯀꯣꯂꯦꯖꯅ ꯇꯧꯕ ꯑꯣꯏꯗꯣꯏꯔꫭ ꯅꯠꯇ꯭ꯔꯒ ꯕꯤ ꯑꯦꯠ ꯍꯥꯏꯕ ꯒꯤ ꯀꯩꯅꯣꯁꯦ ꯇꯝꯕꯗ ꯐꯤꯞꯇꯤ ꯐꯥꯏꯚꯁꯦ ꯌꯧꯐꯝ ꯊꯣꯛꯄꯅꯤ ꯍꯥꯏꯅ ꯂꯣꯏꯅ ꯂꯩꯔꯤꯕ꯭ꯔꯥ ꯁꯤ ꯅꯤ ꯑꯩꯅ
ꯎꯝ ꯃꯁꯤꯁꯦ ꯑꯩꯅ ꯍꯥꯏꯗꯤ ꯀꯣꯂꯦ ꯑ ꯐꯤꯐꯇꯤ ꯐꯥꯏꯚ ꯑꯗꯨ ꯑꯗꯨꯒꯤ ꯀꯩꯅꯣ ꯑꯣꯏꯔꯝꯃꯣꯏ ꯃꯣꯏ ꯆꯥꯡ ꯑꯃ ꯄꯨꯂꯞꯀꯤ ꯑꯣꯏꯅ
ꯑꯥ
ꯑꯣ ꯑꯗꯨꯃꯥꯏꯅ ꯄꯤꯕ ꯃꯥꯂꯦ
ꯑ ꯕꯦꯠꯀꯤ ꯕꯦꯠꯀꯤ ꯑꯣꯏꯅ
ꯎꯝ
ꯑꯩꯅ ꯍꯥꯏꯅꯅꯦ ꯅꯣꯏꯅ ꯁꯝꯅ ꯍꯥꯏꯔꯒ ꯅꯣꯏꯅ ꯑꯦꯝ ꯌꯨꯗ ꯇꯧꯕꯅꯤꯗꯅ ꯑ ꯑꯦꯝ ꯌꯨ ꯇꯝꯕ ꯁꯥꯇ꯭ꯔꯈꯩꯒꯤꯅ ꯑꯗꯨ ꯑꯗꯨ ꯀꯥꯏꯅ ꯃꯣꯏꯒꯤ ꯑꯦꯝ ꯌꯨꯅ ꯂꯧꯖꯕ ꯑꯗꯨꯃꯗꯤ ꯑꯗꯨꯕ ꯇꯧꯔꯝꯗꯧ
ꯑꯗꯨ ꯇꯧꯗꯦ ꯄꯨꯂꯞ ꯑꯣꯏꯅ ꯇꯧꯗꯣꯏꯅꯣ ꯍꯥꯏꯗꯤ ꯃꯥꯛꯀꯤ ꯃꯣꯏꯒꯤ ꯀꯩꯅꯣꯝ ꯄꯤꯔꯤꯕ ꯆꯥꯎꯔꯥꯛꯄ ꯑꯃ ꯁꯤꯐꯧ ꯃꯅꯨꯡ ꯌꯧꯕ ꯍꯥꯏꯅ ꯑꯗꯩ ꯍꯌꯦꯡ ꯊꯕꯛ ꯂꯧꯕꯗꯗꯤ ꯆꯞ ꯃꯥꯟꯅꯔꯛꯀꯗꯣꯏꯅꯤꯗꯅ ꯑꯦ ꯑꯦ ꯑꯩ ꯑꯩꯒꯤꯗꯤ ꯄꯤ ꯁꯤ ꯁꯨꯛ ꯅꯦꯝꯅ ꯆꯪꯈꯤꯕꯗꯨ ꯁꯤ ꯕꯦꯠ ꯁꯤꯁꯤꯗ ꯁꯤꯒꯤ ꯀꯩꯅꯣꯗ ꯕꯦꯠ ꯇꯧꯔꯛꯄꯅꯤ ꯍꯥꯏꯕ ꯌꯦꯡꯉꯔꯣꯏꯕ ꯑꯗꯨꯗꯗꯤ ꯑꯈꯣꯏꯒꯤꯗꯤ ꯄꯤ ꯁꯤ ꯅꯦꯝꯅ ꯑꯗꯨꯝ ꯆꯪꯉꯦ ꯍꯥꯏꯕꯗ ꯌꯥꯔꯔꯣꯏꯕ
ꯑꯥ ꯑꯥ ꯑꯣ ꯑꯗꯨ ꯑꯣꯏꯔꯒꯗꯤ ꯅꫭꯏ ꯀꯔꯤꯒꯤ ꯄꯤꯁꯤ ꯅꯦꯝꯅ ꯆꯪꯉꯒꯦ ꯑꯈꯣꯏꯗꯤ ꯑꯗꯨꯗꯤ ꯌꯥꯔꯣꯏ ꯑꯩꯈꯣꯏ ꯀꯥꯏꯇꯔꯤꯌꯥ ꯄꯤꯔꯤꯗꯨꯗꯤ ꯌꯦꯠꯂꯛꯄ ꯃꯇꯝꯗ ꯃꯣꯏ ꯀꯛꯄ ꯌꯥꯔꯣꯏ
ꯃꯥꯅꯦ ꯑꯗꯨꯅ ꯌꯥꯔꯣꯏꯗꯕ ꯑꯗꯨꯅ ꯆꯞ ꯃꯥꯟꯅꯍꯟꯗ ꯌꯥꯗꯦꯕ
ꯑꯥ ꯑꯋꯥꯡꯕꯅ ꯋꯥꯡꯖꯔꯦ ꯑꯅꯦꯝꯕꯅ ꯇꯣꯛꯆꯔꯦ ꯁꯤꯅꯤꯅꯦ
ꯃꯥꯅꯦ ꯑꯗꯨꯒꯤ ꯑꯗꯨꯒꯤ ꯆꯥꯡꯗꯣ ꯈꯨꯃꫭꯏꯒꯤ ꯇꯣꯉꯥꯟꯅ ꯑꯗꯨꯝ ꯊꯝꯈ꯭ꯔꯕꯅꯦꯕ ꯀꯣꯏꯁꯟ ꯆꯞ ꯃꯥꯟꯅꯔꯛꯇꯣꯏꯁꯤꯗꯤ ꯕꯤ ꯑꯦꯠ ꯑꯦꯛꯖꯥꯝ ꯊꯥꯕꯗ ꯀꯣꯏꯁꯟꯁꯦ ꯗꯤ ꯎꯝ ꯕꯤ ꯑꯦꯠ ꯎꯝ ꯃꯐꯝ ꯃꯐꯝꯗ ꯁꯦꯝꯕ ꯅꯠꯇꯦꯕ ꯆꯞ ꯃꯥꯟꯅꯕ ꯀꯣꯏꯁꯟꯅꯦꯕ ꯊꯥꯗꯣꯏꯁꯦ ꯈꯪꯉꯕ ꯑꯗꯨꯗꯨꯅ
ꯑꯩꯉꯣꯟꯗꯁꯨ ꯅꯤꯡꯁꯤꯡ ꯃꯥꯡꯖꯪꯅꯅ ꯊꯕꯛꯇꯣ ꯇꯧꯕꯗꯣ ꯑꯩꯉꯣꯟꯗꯁꯨ ꯌꯥꯝ ꯅꯨꯡꯉꯥꯏꯇꯕ ꯍꯥꯏꯇꯥꯔꯦꯅꯦ ꯀꯅꯥꯒꯨꯝꯕꯅꯗꯤ ꯑꯁꯛ ꯀꯩꯁꯨ ꯀꯥꯏꯗꯦ ꯏ ꯍꯦ ꯑꯗꯨꯒꯤ ꯅꯠꯇꯦ ꯍꯌꯦꯡ ꯀꯣꯂꯦꯖꯀꯤ ꯑꯣꯖꯥ ꯀꯧꯔꯛꯄ ꯃꯇꯝꯗꯗꯤ ꯒ꯭ꯔꯦꯖꯨꯑꯦꯠ ꯑ ꯀꯣꯂꯦꯖꯁꯑꯌꯦ ꯑ ꯑꯣꯖꯥ ꯀꯧꯔꯛꯄ ꯃꯇꯝꯗꯗꯤ ꯒ꯭ꯔꯦꯖꯨꯑꯦꯠ ꯁꯥꯏꯟꯁ ꯑꯩꯒ꯭ꯔꯦꯖꯋ ꯁꯥꯏꯟꯁꯦ ꯁꯥꯏꯟꯁ ꯒ꯭ꯔꯦꯖꯨꯋꯦꯠ ꯑꯗ ꯑꯥꯔꯠꯁ ꯒ꯭ꯔꯦꯖꯨꯋꯌꯦꯠꯇ ꯁꯨꯃꯥꯏꯅ ꯇꯧꯔꯒ ꯀꯧꯔꯛꯀꯗꯣꯏꯅꯦꯅ ꯋꯥꯏꯗꯤ ꯌꯥꯝ ꯆꯝꯅꯕꯨꯗꯤ ꯂꯥꯏꯅꯕꯗꯤ ꯍꯥꯏꯕ ꯍꯌꯦꯡ ꯃꯇꯝꯗꯨꯗ ꯀꯔꯤ ꯇꯧꯔꯛꯇꯣꯏꯅꯣꯗꯤ ꯍꯥꯏꯕ ꯉꯝꯄꯣꯠꯇꯦꯕ ꯅꯠꯇ꯭ꯔꯥ
ꯃꯥꯅꯦ
ꯑꯩꯅ ꯅꯐꯨꯗ ꯇꯧꯔꯨꯅꯤ
ꯎꯝ
ꯑꯗꯨꯒꯤ ꯅꯤꯡꯖ ꯃꯥꯡꯖꯪ ꯂꯩꯕꯗꯨꯅꯦꯕꯁꯦ ꯌꯥꯝ ꯇꯜꯂꯤꯁꯦ ꯑꯩ ꯊꯕꯛ ꯇꯧꯕꯗ ꯑꯩꯈꯣꯏꯒꯤ ꯑꯩꯉꯣꯟꯗ ꯆꯤꯡꯅꯅ ꯊꯕꯛ ꯇꯧꯕꯁꯦ ꯑꯩꯁꯦ ꯀꯌꯥ ꯏꯁꯥꯒꯤ ꯑꯣꯏꯅ ꯑꯩ ꯅꯨꯡꯉꯥꯏꯖꯗꯦꯕ ꯄꯤꯛꯀꯦꯔꯥ ꯆꯥꯎꯒꯦꯔꯥ ꯌꯥꯝꯅ ꯀ꯭ꯂꯤꯌꯥꯔ ꯑꯣꯏꯅ ꯑꯩꯒꯤ ꯗꯣꯀꯨꯃꯦꯟ ꯗꯇꯥ ꯃꯌꯥꯝ ꯂꯩꯎꯔꯝꯒꯦ ꯀ꯭ꯂꯤꯌꯥꯔ ꯑꯣꯏꯅ ꯆꯠꯄꯗ ꯄꯥꯝꯃꯦ ꯍꯥꯏꯇꯥꯔꯦꯅꯦ
ꯃꯥꯅꯦ ꯏꯖꯤꯡ ꯃꯥꯡꯖꯤꯡ ꯇꯧꯔꯒ ꯍꯌꯦꯡ ꯁꯣꯏꯔꯒ ꯏꯍꯦ ꯑꯁ ꯑꯩ ꯇꯧꯖꯔꯝꯃꯣꯏꯗꯕ
ꯎꯃꯣꯏꯗꯕꯨꯅꯤ ꯀꯣ ꯄꯩꯁꯥꯖꯨ ꯇꯤꯡꯃ ꯀꯣꯅ ꯄꯣꯠꯇꯣ ꯂꯥꯛꯑꯗꯦꯅ ꯑꯩꯗꯤ ꯈꯔꯒ ꯗꯥꯎꯒ ꯌꯥꯒꯟꯗ꯭ꯔꯦ ꯑꯗꯨꯅꯦ ꯍꯥꯏꯁꯦ ꯃꯣꯏ ꯑꯣꯖꯥꯗ ꯌꯥꯝ ꯐꯖꯅ ꯍꯥꯏꯔꯛꯑꯦꯕ ꯎꯝ ꯑꯩꯅ ꯎꯝ ꯅꯪꯒꯤꯁꯦ ꯁꯞꯖꯦꯛꯁꯦ ꯂꯧꯕꯝ ꯈꯪꯉꯣꯏꯀꯣ ꯑꯁ ꯅꯪꯒꯤꯁꯦ ꯌꯥꯝꯅ ꯁꯤꯒꯨꯝꯕ ꯄ꯭ꯔꯣꯕ꯭ꯂꯦꯝ ꯌꯥꯝ ꯊꯣꯛ ꯊꯣꯛꯄꯅꯤꯀꯣ ꯅꯪꯒꯤꯁꯦ ꯁ ꯑꯩ ꯅꯪꯕꯨꯗꯤ ꯌꯥꯝ ꯈꯟꯅꯤꯡꯉꯤ ꯀꯥꯏꯅ ꯇꯧꯍꯧꯋꯦꯕ ꯄ꯭ꯔꯤꯟꯁꯤꯄꯥꯜꯗꯨꯅ ꯑꯁ ꯅꯪꯕꯨꯗꯤ ꯌꯥꯝ ꯈꯟꯅꯤꯡꯕꯅꯦ ꯑꯗꯨꯕꯨ ꯑ ꯅꯪꯒꯤꯁꯦ ꯁꯕꯖꯦꯛꯀꯤ ꯃꯇꯥꯡꯁꯦ ꯌꯥꯝꯅ ꯀꯩꯅꯣ ꯇꯧꯔꯤꯅꯦ ꯅꯪꯒꯤꯁꯦꯅꯦ ꯑꯗꯨꯝ ꯍꯥꯏꯔꯛꯑꯦꯕ ꯃꯣꯏꯅ ꯈꯪꯕꯥ ꯅꯪꯅ ꯁꯥꯏꯟꯁꯇ ꯑꯣꯟꯊꯣꯔꯛꯄ ꯍꯥꯏꯕꯁꯦꯅ ꯑꯗꯨ ꯑꯗꯨ ꯁꯤ ꯃꯇꯥꯡꯁꯤ ꯅꯣꯏ ꯋꯥꯔꯤ ꯁꯥꯟꯅꯔꯨꯔꯣꯀꯣꯒ ꯇꯧꯔꯒ ꯊꯥꯗꯣꯔꯛꯑꯦꯕ ꯑꯩꯁꯦ ꯏꯟꯇꯔꯚꯤꯌꯨ ꯆꯪꯕꯗꯨꯗ ꯑꯗꯨꯗ ꯑꯣꯖꯥꯈꯩꯅꯁꯨ ꯁꯨꯃꯥꯏ ꯑꯗꯨꯃꯥꯏꯅ ꯍꯥꯏꯔꯦ ꯑꯗꯣ ꯑꯩꯁꯨ ꯌꯥꯝꯅ ꯅꯨꯡꯉꯥꯏꯖꯗ꯭ꯔꯦꯕ ꯏꯁꯥꯗ ꯗꯨꯀꯥ ꯑꯃ ꯏꯔꯤ ꯂꯩꯕꯗꯧꯅ ꯇꯧꯕ ꯍꯥꯏꯇꯥꯔꯦꯅꯦ ꯑꯗꯣ ꯑꯩꯅꯅꯦ ꯍꯥꯟꯅꯅꯦ ꯁꯤꯒꯤ ꯅꯣꯂꯦꯖꯁꯦ ꯐꯖꯅ ꯈꯪꯕ ꯑꯃ ꯑꯣꯏꯔꯒꯗꯤ ꯈꯪꯗꯕꯅꯤꯅ ꯑꯗꯨꯝ ꯕꯦꯠ ꯗꯥꯏꯠ ꯃꯌꯥꯝ ꯇꯧꯅꯩ ꯑꯩꯅ ꯑꯗꯨꯝ ꯊꯥꯖꯤꯜꯂꯨꯕꯅꯤ ꯗꯥꯏ ꯐꯣꯝꯗꯣ ꯑꯩ ꯑꯗꯣ ꯑꯥꯔꯠꯁꯇ ꯂꯧꯁꯜꯂꯒ ꯍꯦꯛꯇ ꯑꯗꯨꯝ ꯇꯝꯃꯒ ꯍꯌꯦꯡ ꯑꯩꯅ ꯇꯥꯛꯅꯤꯡꯕꯒꯤ ꯇꯥꯛꯄ ꯌꯥꯕ ꯑꯗꯨ ꯑꯗ ꯋꯥꯈꯜ ꯌꯥꯝꯅ ꯂꯥꯏꯅ ꯈꯜꯂꯨꯕ ꯍꯥꯏꯇꯥꯔꯦ ꯑꯩꯅ ꯑꯥꯔꯠꯁꯇ ꯂꯧꯁꯤꯜꯂꯁꯨ ꯁꯛꯄ ꯑꯣꯟꯊꯣꯛꯑꯒ ꯑꯗꯨ ꯋꯥꯈꯜꯗ ꯑꯗꯨꯗꯨ ꯃꯁꯤ ꯌꯥꯝ ꯀꯨꯞꯅ ꯗꯤꯇꯦꯜ ꯈꯪꯒꯝꯗꯤ ꯆꯪꯉꯦ ꯑꯩꯅ ꯇꯧꯗꯣꯏ ꯃꯔꯝꯁꯦ ꯀꯔꯤꯒꯤꯅꯣ ꯕꯤ ꯑꯦꯠ ꯇꯧꯔꯒꯁꯨ ꯗꯥꯏꯠ ꯇꯧꯔꯒꯁꯨ ꯑꯩꯅ ꯁꯤꯗ ꯇꯧꯕ ꯌꯥꯕꯅ ꯀꯔꯤ ꯑꯗꯨ ꯑꯩꯒꯤ ꯁꯞꯖꯦꯛꯁꯤꯅ ꯀꯃꯥꯏꯅ ꯇꯧꯕ ꯁꯤꯁꯤ ꯌꯥꯝ ꯈꯪꯅ ꯊꯕꯛ ꯇꯧꯕ ꯑꯃꯗꯤ ꯆꯪꯉꯤ ꯂꯝ ꯁꯝ ꯄꯛꯇꯧ ꯇꯧꯁꯟꯕ ꯌꯥꯗꯦꯕ
ꯃꯥꯅꯤ ꯃꯥꯅꯦ ꯍꯌꯦꯡ ꯁꯣꯏꯔꯗꯤ ꯃꯊꯥ ꯁꯥꯔꯗꯤ ꯄꯨꯂꯞ ꯁꯥꯗꯣꯏꯅꯤ
ꯎꯝ ꯑꯗꯨꯅꯦꯕ ꯑꯗꯣ ꯑꯗꯣ ꯗꯥ ꯕꯦꯠ ꯕꯦꯠꯀꯤꯗꯤ ꯑꯗꯨ ꯄꯤꯁꯤ ꯄꯤꯔꯥꯡ ꯀꯔꯤ ꯀꯔꯝ ꯂꯩꯇꯦꯌꯦ ꯑꯦꯅꯤ ꯇꯨꯌꯦꯞ ꯄꯥꯁ ꯇꯧꯔꯗꯤ ꯗꯥꯏꯠ ꯗꯥꯏꯠꯀꯤ ꯇꯧ ꯌꯥꯔꯦ ꯍꯥꯏꯌꯦꯕ ꯑꯗꯨꯗꯨꯗ ꯗꯥꯏꯠꯇꯣ ꯇꯧꯔꯒ ꯑꯗꯨꯃꯥꯏꯅ ꯇꯧꯕꯅ ꯐꯗꯧ ꯃꯥꯜꯂꯦ ꯑꯩꯁꯦ ꯋꯥꯈꯜꯁꯦ ꯈꯜꯂꯤꯅꯤ ꯑꯉꯥꯡꯁꯤꯡꯗꯁꯨ ꯍꯡꯉꯤ
ꯑꯦ ꯑꯩꯒꯤ ꯑꯗꯨ ꯑꯗꯨ ꯑꯗꯨ ꯌꯦꯡꯉꯣ ꯀꯩꯁꯨ ꯀꯥꯏꯗꯦ ꯑꯩꯒꯤ ꯑꯩꯒꯤ ꯍꯧꯗꯣꯡꯁꯦ ꯁꯤ ꯀꯥ ꯃꯈꯥꯗ ꯃꯈꯣꯡꯥꯡ ꯍꯟꯖꯤꯜꯂꯦ ꯁꯤꯃꯁꯨ ꯁꯦꯡꯇꯣꯛꯀꯦ ꯑꯗꯨꯒ ꯑꯃꯨꯛ ꯁꯥꯔꯅꯁꯦ ꯎꯝ ꯎꯝ ꯊꯝꯃꯦ ꯊꯝꯃꯦ ꯎꯝ